ꯀ ꯀꯩꯒꯤ ꯃꯨꯠꯊꯠꯂꯤꯕ
ꯑꯩ ꯑꯩ ꯊꯝꯗꯦꯀꯣ ꯅꯪ ꯊꯝꯃꯒ
ꯑꯦ ꯑꯩ ꯅꯠꯇꯦ ꯅꯪ ꯅꯤꯋꯥꯛ ꯅꯪ ꯅꯦꯋꯥꯛꯇꯣ ꯅꯨꯡꯉꯥꯏꯇ꯭ꯦꯕꯣ ꯑꯩ ꯌꯥꯝ ꯁꯥꯎꯍꯟꯅꯤꯡꯀꯣ
ꯎꯝ ꯑꯩꯉꯣꯟꯗ ꯑꯗꯨꯝ ꯇꯥꯏꯅꯔꯒ ꯂꯩꯔꯣ ꯅꯪ
ꯅꯪꯉꯣꯟꯅꯦ ꯅꯦꯋꯥꯛ ꯅꯨꯡꯉꯥꯏꯇꯕꯗꯨ ꯄꯤꯗꯥꯧꯔꯤꯅ ꯍꯧꯖꯤꯛꯗꯤ
ꯀꯔꯤ ꯇꯧꯗꯣꯏꯅꯣ ꯍꯧꯖꯤꯛꯇꯤ ꯑꯗꯨꯝ ꯐꯝꯃꯂꯦ
ꯆꯥꯛ
ꯎꯝ ꯊꯕꯛꯁꯨ ꯍꯧꯖꯤꯛꯇꯤ ꯇꯧꯅꯕ ꯂꯩꯇ꯭ꯔꯦꯗꯅ ꯋꯥꯔꯤ ꯑꯗꯨꯝ ꯁꯥꯔꯒ ꯂꯩꯔꯒꯅ ꯈꯟꯈ꯭ꯔꯕ
ꯑ ꯄꯨꯡ ꯀꯌꯦꯗ ꯇꯨꯝꯗꯣꯏꯕ ꯑꯗꯨꯗꯤ ꯊꯦꯡꯉꯗꯤ ꯇꯨꯝꯂꯝꯒꯅꯤꯗ ꯅꯠꯇ꯭ꯔ ꯇꯥꯕꯣ
ꯑ꯭ꯔ
ꯇꯦꯟ ꯊꯥꯔꯇꯤ ꯍꯥꯏ ꯇꯔꯥ ꯃꯈꯥꯏ ꯇꯥꯏ ꯑꯩꯗꯤ ꯅꯪꯒꯤ ꯃꯔꯛ ꯃꯔꯛꯇ ꯇꯠꯂꯤꯅꯦ ꯅꯪ ꯅꯪꯉꯣꯟꯗꯒꯤ
ꯑꯩꯉꯣꯟꯗꯤ ꯑꯩ ꯑꯩꯒꯤ ꯈꯣꯟꯖꯦꯜꯁꯤ ꯁꯦꯡꯅ ꯇꯥꯔꯝꯒꯅꯤꯗ
ꯎꯝ ꯇꯥꯏ
ꯑ ꯅꯪꯒꯤ ꯃꯔꯛ ꯃꯔꯛꯇ ꯀꯛꯅꯦꯕ ꯅꯉꯣꯟꯗꯨꯒꯤ ꯅꯣꯡ ꯆꯨꯕ ꯅꯣꯏꯔꯣꯝꯗ
ꯍꯧꯖꯤꯛꯁꯤ ꯈꯔ ꯈꯔ ꯆꯨꯔ ꯂꯩ
ꯑꯗꯨꯅꯅꯦꯕ ꯅꯨꯡꯉ ꯅꯨꯡꯉꯥꯏꯇꯕꯗꯨꯗ
ꯑꯗꯨꯅꯦ ꯀꯔꯤꯔꯣ ꯅꯣꯡ ꯃꯥꯡꯉꯒ ꯅꯣꯡ ꯆꯨꯔꯒ ꯂꯩꯗꯤ ꯅꯦꯠꯋꯥꯛꯇꯣ ꯍꯦꯟꯅ ꯅꯨꯡꯉꯥꯏꯇꯕꯀꯣ
ꯇꯨꯝꯕꯗꯤ ꯅꯨꯉꯥꯏꯔꯒꯗꯤ ꯅꯣꯢꯆꯥꯛ ꯅꯨꯡꯉꯥꯏꯇ꯭ꯔꯁꯨ ꯑꯥ
ꯎꯝ
ꯇꯨꯝꯕꯗꯤ ꯅꯨꯡꯉꯥꯏꯅꯦꯕ ꯅꯣꯡ ꯆꯨꯕꯀꯥꯟꯗ
ꯑꯁ ꯅꯨꯡꯉꯥꯏꯕꯅꯤꯍꯦ ꯑꯗꯨꯗꯤ ꯑꯩꯅ ꯍꯦꯟꯅ ꯄꯥꯝꯃꯤ ꯅꯉꯣꯟꯗ ꯍꯦꯟꯅ
ꯎꯝ ꯑꯗꯨꯗꯤ ꯆꯦꯡꯅ ꯍꯋꯥꯈꯤꯅꯦ ꯅꯨꯡꯉꯥꯏꯃꯟꯒꯦ
ꯑꯗꯨꯝ ꯉꯂꯦꯗ
ꯄꯨꯡ ꯀꯌꯥꯗ
ꯎꯝ ꯍꯌꯦꯡꯗꯤ ꯑꯃꯨꯛ ꯀꯩꯁꯨꯟ ꯁꯟꯗꯦ ꯑꯦ ꯑꯣꯏꯕꯅꯤꯅ ꯐꯣꯔ ꯊꯥꯔꯇꯤ ꯑꯗꯨꯒꯨꯝꯕꯗ
ꯑꯁꯦꯡꯕ ꯂꯩꯔꯣ
ꯎꯝ
ꯁꯤꯗꯤ ꯍꯦꯃꯟꯗ꯭ꯔꯅꯦ ꯅꯪꯁꯨ ꯀꯥꯏ ꯄꯔ ꯆꯇꯤꯗꯤ ꯑꯥ ꯆꯥꯔꯖ ꯆꯠꯇꯣꯏꯕ ꯑꯗꯨꯒꯤ ꯍꯌꯦꯡ
ꯎꯝ
ꯑꯦ ꯑꯦ ꯎꯝ ꯎꯏ ꯀ ꯆ ꯎꯝ ꯆꯥꯔꯁꯨꯅꯤ ꯀ
ꯏꯁ ꯅꯣꯏ ꯆꯠꯇꯕꯩ ꯏꯔꯣ ꯑꯩꯁꯦ
ꯆꯠꯇꯦ ꯑꯩꯈꯣꯏꯗꯤ ꯀꯩꯅꯣ ꯑꯣꯏꯅ ꯆꯠꯂꯦ ꯅꯨꯡꯊꯤꯜ ꯑꯣꯏꯅ ꯆꯠꯂꯦ ꯑꯩꯈꯣꯏꯗꯤ ꯃꯅꯣ ꯆꯠꯦ ꯃꯅꯤꯡꯗꯤ ꯆꯠꯦ
ꯀꯔꯤꯒꯤ ꯃꯣꯔꯅꯤꯡꯅꯦ
ꯑ ꯑꯌꯨꯛꯇ ꯑꯣꯏꯅ ꯆꯔꯆ ꯂꯩꯇꯦꯕ ꯅꯨꯡꯊꯤꯟꯗ ꯑꯣꯏꯅ ꯂꯩꯌꯦꯕ ꯑꯩꯈꯣꯏꯒꯤꯗꯤ
ꯑꯁ ꯂꯣꯏꯔꯦꯍꯦ ꯅꯡꯁꯨ
ꯅꯨꯄꯥꯁꯤꯡꯁꯤꯗꯤ ꯅꯪ ꯈꯪꯗ꯭ꯔꯕ ꯑꯗꯨ ꯆꯥꯔꯖꯇꯣ
ꯈꯪꯗꯦ
ꯑꯥ ꯉꯥꯡ ꯑꯣꯏꯏꯕꯤꯅꯦ
ꯎꯝ ꯎꯝ
ꯀꯩꯅꯣꯈꫭꯏꯗꯤ ꯀꯅꯥ ꯀꯅꯥꯍꯣꯏꯒ ꯂꯩꯔꯤꯅꯣ ꯍꯧꯖꯤꯛꯇꯤ
ꯑꯩꯗꯤ ꯏꯕꯣꯛꯈꯣꯏꯒ ꯂꯩꯌꯦ ꯏꯕꯣꯛꯈꯣꯏꯗ ꯂꯩꯌꯦ ꯑꯩꯗꯤ
ꯃꯃꯥ ꯃꯄꯥ ꯈꯣꯏꯗꯤ ꯇꯨꯝꯈ꯭ꯔꯕꫭ ꯃꯣꯏꯗꯤ
ꯇꯨꯝꯔꯝꯃꯅꯤꯅ ꯑꯩꯗꯤ ꯌꯨꯝ ꯂꯩꯇꯕꯅ ꯈꯪꯗꯦ
ꯑꯣ ꯑꯣ ꯃꯣꯏꯅ ꯑꯥꯗ ꯂꯩꯕ ꯃꫭꯏꯅ ꯅꯪꯒ ꯀꯩꯅꯣ ꯇꯧꯗꯦꯕ ꯂꯩꯃꯤꯟꯅꯗꯦꯕꯕꯥ ꯃꯣꯏꯒ ꯑꯁ ꯅꯨꯡꯉꯥꯏꯇꯦꯀꯣ ꯃꯣꯏꯒ ꯂꯩꯃꯤꯟꯅꯕ ꯌꯥꯗ꯭ꯔꯣ ꯅꯪ ꯀꯩꯗꯧꯔꯤꯒꯦ ꯑꯃ ꯑꯥꯗ ꯊꯥꯗꯣꯛꯑꯒ
ꯑꯩꯗꯤ ꯏꯕꯣꯛꯈꫭꯏꯌꯨꯝꯗ ꯂꯩꯕꯁꯤꯁꯨ ꯃꯇꯦꯡ ꯄꯥꯡꯕ ꯂꯩꯕꯅꯤꯅꯦ
ꯑꯣ
ꯏꯕꯣꯛ ꯑꯩꯈꯣꯏꯅ ꯁꯣꯟꯈ꯭ꯔꯕꯅꯤꯅꯀꯣ ꯆꯥꯛ ꯌꯦꯟꯁꯥꯡ ꯌꯨꯝ ꯒꯤ ꯊꯕꯛ ꯏꯪꯈꯥꯡ ꯇꯧꯕꯤꯕ
ꯑꯗꯨꯅꯅꯤ ꯉꯥꯟ ꯇꯥꯅ ꯍꯧꯒꯠꯄꯗꯣ
ꯃꯥꯅꯤꯅꯦ ꯑꯩ ꯆꯥꯛ ꯏꯟꯁꯥꯡ ꯊꯣꯡꯗꯕ ꯅꯨꯃꯤꯠ ꯂꯩꯇꯦ
ꯑ ꯑꯗꯨꯗꯤ ꯐꯩꯏꯗ ꯌꯥꯏꯗꯥ
ꯅꯨꯡꯇꯤꯒꯤꯅꯤ ꯑꯩꯅ ꯊꯣꯡꯂꯤꯕꯁꯦ ꯎꯝ ꯑꯌꯨꯛꯁꯨ ꯅꯨꯃꯤꯗꯥꯡꯁꯨ ꯊꯣꯡꯉꯦꯕ ꯊꯣꯡꯗꯕ ꯅꯨꯃꯤꯠ ꯂꯩꯇꯦꯕ ꯑꯁ ꯑꯩꯁꯦ ꯂꯣꯛ ꯊꯨꯝꯒꯦ ꯇꯧꯕ꯭ꯔꯥ ꯈꯪꯗ꯭ꯔꯦꯗ ꯈꯅꯥꯎꯁꯤ ꯁꯤ ꯌꯥꯗ꯭ꯔꯦꯕ
ꯑꯗꯨ ꯁꯦꯕꯥꯗꯣ ꯑꯁ ꯃꯑꯣꯡꯗꯤ ꯇꯥꯏꯀꯣ ꯌꯥꯏꯀꯣ ꯁꯟꯗꯤ ꯀꯥ ꯄꯦ ꯍꯦ ꯅꯪꯁꯨ ꯃꯣꯏꯒꯤ ꯏꯕꯣꯛ ꯍꯣꯏꯒꯤ ꯁꯦꯕꯁꯦ ꯀꯩꯅꯣ ꯇꯧꯒꯗꯕꯅꯤ ꯅꯪ ꯇꯧꯔꯤꯗꫭ ꯆꯨꯝ ꯆꯨꯝꯕꯅꯤꯀꯣ ꯍꯥꯏꯗꯤ ꯃꯣꯏ ꯂꯩꯔꯤꯉꯩꯗꯀꯣ ꯑꯩꯈꯣꯏꯅ ꯁꯦꯝꯕꯤꯗ꯭ꯔꯗꯤ ꯀꯅꯥꯅ ꯁꯦꯝꯗꯣꯏꯅꯣ ꯑꯩꯅ ꯑꯩꯅ
ꯎꯝ
ꯑꯩꯅ ꯂꯥꯛꯑꯒ ꯁꯦꯝꯗꯣꯏꯔꫭ ꯍ ꯀꯅꯥꯗ ꯂꯥꯛꯑꯒ ꯁꯦꯝꯗꯣꯏꯕ ꯅꯪꯅ
ꯃꯥꯅꯤ ꯃꯥꯅꯤ ꯎꯝ ꯎꯝ ꯃꯤ ꯁꯣꯟꯈ꯭ꯔꯕꯗꯨꯕꯨꯀꯣ ꯑꯩꯈꯣꯏꯅ ꯌꯦꯡꯕꯤꯗ꯭ꯔꯗꯤ ꯀꯅꯥꯅ ꯌꯦꯡꯕꯤꯗꯣꯏꯅꯣ
ꯅꯪ ꯅꯪꯅꯦ ꯅꯕꯣꯛꯅꯦ ꯑꯗꯒꯤ ꯀꯅꯥ ꯀꯅꯥ
ꯎꯝ ꯑꯩꯈꯣꯏ ꯎꯝ ꯑꯩꯈꯣꯏ ꯑꯪꯀꯜꯅꯤ
ꯀꯩꯅꯣꯗꯤ ꯕꯣꯜꯗꯤ ꯌꯦꯡꯗ꯭ꯔꯦ ꯑꯗꯨꯒꯤ ꯉꯟꯇꯥꯅ ꯍꯧꯒꯠꯄꯤꯗꯤ ꯍꯧꯒꯠꯄꯒꯤ ꯕꫭꯜꯗꯤ ꯌꯦꯡꯕ ꯉꯝꯗ꯭ꯔ ꯑꯗꯨꯗꯤ ꯋꯥꯔꯜ ꯀꯞ ꯌꯦꯡꯗ꯭ꯔꯣ ꯅꯪꯗꯤ ꯀꯔꯤꯒꯤ ꯀꯔꯤꯒꯤ ꯇꯥꯗꯦ ꯇꯥꯏꯕꯣ ꯅꯨꯡꯉꯥꯏꯇꯦꯀꯣ ꯉꯁꯤ ꯈꯇꯪ ꯄꯥꯎ ꯐꯥꯎꯅꯔꯒ ꯅꯦꯠꯋꯥꯛꯁꯨ ꯅꯨꯡꯉꯥꯏꯇꯦ ꯃꯤꯉꯣꯟꯗ
ꯃꯤ ꯋꯥꯔꯤ ꯁꯥꯟꯅꯕ ꯅꯨꯡꯉꯥꯏꯀꯥꯟꯗ ꯅꯦꯛꯋꯥꯛꯁꯤꯅ ꯍꯦꯛ ꯍꯦꯛꯇ ꯅꯨꯡꯉꯥꯏꯇꯕ
ꯅꯪ ꯅꯦꯛꯋꯥꯛ ꯅꯪ ꯐꫭꯇꫭ ꯉꯁꯤ ꯈꯛꯇꯪ ꯀꯣꯜ ꯇꯧꯔ ꯀꯥꯟꯗꯒ ꯅꯠꯇ꯭ꯔꯥ ꯅꯪ ꯐꫭꯇꫭꯁꯨ ꯀꯣꯜꯁꯨ ꯇꯧꯔꯛꯇꯦ ꯈꯟꯗꯦ ꯅꯪ ꯍꯥꯥ ꯅꯠꯇ꯭ꯔꯣ ꯑꯦ ꯇꯥꯔꯤꯇꯣ ꯌꯦꯡꯑꫭ ꯇꯥꯠ ꯈꯔꯦꯅꯦ ꯅꯦꯛꯋꯥꯛꯇꫭ
ꯂꯩ ꯍꯥꯏꯕ ꯅꯠꯇ꯭ꯔꯣ
ꯇꯥꯗꯦꯉꫭ ꯉꯁꯥꯏ ꯍꯥꯏꯕꯗꯨ ꯉꯁꯥꯏ ꯍꯥꯏꯗꯨ ꯀꯔꯤ ꯍꯥꯏꯔꯤꯅꫭ ꯈꯪꯗꯦ ꯅꯪꯒꯤ ꯅꯦꯡꯋꯥꯥꯛꯅ ꯃꯐꯝ ꯈꯔ ꯅꯦꯛꯋꯥꯛ ꯈꯔ ꯅꯨꯡꯉꯥꯏꯕ ꯃꯐꯝꯗ ꯆꯠꯂꯨꯗꯅ
ꯇꯥꯕꯔꫭ
ꯇꯥꯏ ꯇꯥꯏ ꯑꯩ ꯑꯩꯒꯤꯗꯤ ꯇꯥꯗ꯭ꯔꯕ꯭ꯔꯣ ꯑꯩꯗꯤ ꯉꯥꯡꯉꯤꯁꯦ
ꯇꯥꯕꯔꯣ
ꯇꯥꯕ꯭ꯔꯣ ꯃꯥꯏ ꯐ꯭ꯔꯦꯟ ꯑꯗꯨꯗꯤ ꯈꯨꯝꯁꯨ ꯈꯨꯝꯗꯦ ꯇꯥꯏꯑꯦ ꯍꯥꯏꯒ ꯇꯨꯃꯤꯟꯅ ꯂꯩꯔ ꯑꯗ
ꯍꯧꯖꯤꯛꯅ ꯑꯃꯨꯛ ꯇꯥꯕꯅꯤꯍꯦ ꯅꯪꯁꯨ
ꯈꯔ ꯅꯨꯡꯉꯥꯏꯕ ꯃꯐꯝꯗ ꯆꯠꯂꯣꯗꯅ ꯅꯦꯠꯋꯥꯛ ꯃꯐꯝ ꯊꯤꯔꯒ
ꯅꯨꯡꯉꯥꯏꯕ ꯃꯐꯝꯗꯅꯦ ꯑꯩꯅ ꯂꯩꯔꯤꯕꯁꯦ
ꯑꯗꯨꯗꯤ ꯀꯩꯒꯤ ꯃꯔꯛ ꯃꯔꯛ ꯇꯥ ꯇꯥꯠꯂꯤꯗꯨꯗꯤ ꯀꯩꯒꯤ ꯇꯨꯝꯅꯤꯡꯕ ꯃꯥꯜꯂꯦ ꯅꯪꯁꯦ ꯅꯦꯋꯥꯛꯒꯤ ꯅꯠꯇꯦ ꯀꯣ ꯇꯨꯝꯅꯤꯡꯕꯒꯤꯅꯦꯕ ꯅꯪꯁꯦ
ꯎꯝ ꯅꯠꯇꯦꯍꯦ ꯅꯪꯁꯨ ꯑꯩꯁꯤ ꯌꯥꯝ ꯇꯨꯝꯅꯤꯡꯕ ꯃꯈ꯭ꯕꯔꯣꯕ
ꯗꯨꯗ ꯑꯁ ꯅꯨꯡꯉꯥꯏꯅ ꯋꯥꯔꯤ ꯁꯥꯕꯤꯒꯦꯅ ꯈꯟꯗꯦ ꯅꯪꯁꯨ
ꯎꯝ ꯁꯥꯕꯤꯔꯤꯁꯤꯗꯤ ꯁꯥꯕꯤꯒꯦ
ꯍꯧꯖꯤꯒ ꯋꯥꯔꯤ
ꯎꯝ ꯑꯁꯤ ꯋꯥꯔꯤ ꯌꯥꯝ ꯁꯥꯟꯅꯅꯤꯡꯗꯕ ꯃꯥꯟꯕꯔ꯭ꯕ
ꯅꯪꯅ ꯈꯨꯝꯗꯕ ꯍꯌꯦꯡꯗꯒꯤ ꯍꯌꯦꯡ ꯀꯅꯥꯈꯣꯏꯒ ꯆꯥꯔꯖ ꯆꯠꯇꯣꯏꯕ ꯑꯗꯨꯗꯤ
ꯅꯣꯏ ꯆꯥꯛ ꯆꯥꯗ꯭ꯔꯤ ꯍꯥꯏꯕ ꯅꯠꯇ꯭ꯔꯣ
ꯎꯝ ꯆꯥꯗꯧ ꯋꯥꯠꯂꯤꯕ ꯈꯣꯏꯗꯤ
ꯀꯔꯤ ꯏꯟꯖꯥꯡ ꯊꯣꯡꯂꯤꯕ꯭ꯔꯥ
ꯏꯟꯖꯡꯁꯦ ꯎꯝ ꯈꯪꯗꯦ ꯏꯆꯦ ꯑꯩꯈꯣꯏꯅ ꯊꯣꯡꯕꯤꯗꯣꯏꯅꯦ ꯃꯣꯏꯅ ꯊꯣꯡꯕꯤꯅꯤ ꯑꯩꯅꯗꯤ ꯈꯪꯗꯦ ꯃꯣꯏ ꯅꯨꯞ ꯅꯨꯄꯥꯗꯤ ꯅꯨꯄꯥ ꯍꯥꯏꯕꯗꯤ ꯄꯥꯈꯪ ꯍꯥꯏꯗꯤ ꯄꯥꯈꯪ ꯄꯥꯈꯪ ꯅꯨꯄꯥ ꯍꯥꯏꯗꯤ ꯆꯥꯕ ꯈꯛꯇꯪꯒꯤꯅꯦ ꯆꯥꯔꯒ ꯇꯨꯝꯃꯦ ꯑꯗꯨ ꯈꯛꯇꯪ ꯍꯟꯗꯛꯀꯥꯟꯒꯤ ꯅꯨꯄꯥꯁꯤꯡꯗꯣ ꯅꯪ ꯑꯩꯈꯣꯏꯅ ꯀꯩꯒꯤ ꯅꯨꯄꯥꯁꯤꯡ ꯅꯠꯇ꯭ꯔꯣ ꯅꯨꯄꯤꯅ ꯁꯤꯟꯕꯤꯕ ꯅꯨꯄꯤꯅ ꯊꯣꯡꯕꯤꯕ ꯅꯨꯄꯤꯁꯤꯡꯅ ꯍꯥ ꯅꯣꯏ ꯂꯩꯁꯥꯕꯤꯁꯤꯡꯅ ꯏꯃꯨꯡ ꯃꯅꯨꯡꯒꯤ ꯇꯧꯒꯗꯕ ꯊꯕꯛꯇꯣ ꯇꯧꯒꯗꯕꯅꯦ ꯑꯩꯈꯣꯏꯅ ꯃꯄꯥꯟꯒꯤ ꯍꯥ ꯗꯨ ꯇꯧꯒꯗꯕꯅꯦ ꯅꯠꯇ꯭ꯔꯣ ꯑꯩꯈꯣꯏꯗꯤ ꯋꯥꯠꯂꯤꯗ ꯄꯨꯡ ꯕꯥꯔꯣ ꯑꯗꯋꯥꯏꯗ ꯆꯥꯗꯣꯏꯅꯤ
ꯍꯥꯥ
ꯑꯁ ꯅꯦꯠꯋꯥꯛ ꯁꯦ ꯅꯨꯉꯥꯏꯇꯦ꯫
ꯀꯔꯤ ꯍꯥꯏꯕ꯭ꯔꯣ ꯑꯃꯨꯛ ꯍꯥꯏꯔꯛꯑꯣ ꯑꯃꯨꯛ ꯍꯥꯏꯕ ꯌꯥꯗꯕ꯭ꯔꯣ ꯅꯪꯒꯤ ꯋꯥꯔꯤꯗꯣ
ꯑꯩꯈꯣꯏꯒꯤ ꯑꯩꯈꯣꯏꯗꯤ ꯄꯨꯡ ꯇꯔꯥ ꯇꯔꯥꯃꯥꯈꯥꯏ ꯇꯔꯥ ꯕꯥꯔꯣ ꯑꯗꯥꯏꯗ ꯆꯥꯛ ꯆꯥꯗꯣꯏꯅꯦꯕ ꯕꯣ ꯌꯦꯡꯉꯥꯒ
ꯑꯁ ꯎꯝ ꯑꯗꯨꯗꯤ ꯇꯨꯝꯔꯝ ꯇꯨꯝꯔꯝꯗꯥꯏꯗ ꯆꯥꯛ ꯆꯥꯗꯣꯏꯅꯤꯅꯦ
ꯅꯠꯇꯦ ꯇꯨꯝꯕꯗꯤ ꯄꯨꯡ ꯑꯍꯨꯝ ꯄꯨꯡ ꯃꯥꯔꯤ ꯑꯗꯋꯥꯏꯗ ꯇꯨꯝꯗꯣꯏꯅꯤ ꯑꯗꯨ ꯕꯣ ꯌꯤ ꯕꯣꯜ ꯂꯩꯕꯗꯣ
ꯎꯝ
ꯋꯥꯔꯜꯗ ꯀꯥꯞ ꯂꯩꯕꯗꯣ ꯅꯪ ꯈꯪꯗꯔꯕꯔꯣ ꯅꯪ ꯆꯥ ꯆꯠꯅꯤꯡꯅ ꯇꯥꯅ ꯋꯥꯈꯜ ꯑꯩꯈꯣꯏ ꯑꯩ ꯉꯁꯥꯏ ꯍꯥꯏꯔꯤꯗꯨꯗꯤ ꯑꯩꯈꯣꯏꯗꯤ ꯅꯨꯡꯊꯤꯟꯜ ꯑꯣꯏꯅ ꯀꯥꯏꯑꯦ ꯍꯥꯏꯒꯤꯗꯨꯗꯤ ꯑꯌꯨꯛ ꯅꯠꯇꯕ
ꯎꯝ ꯅꯣꯏ ꯏꯃꯨꯡ ꯂꯣꯏ ꯀꯥꯔꯣꯏꯗ꯭ꯔꯣ ꯍꯥꯏꯁꯦ
ꯅꯠꯇꯦ ꯀꯗꯨꯅꯤ ꯑꯩꯈꯣꯏ ꯄꯨꯂꯞ ꯑꯩꯈꯣꯏꯗꯤ ꯅꯨꯡꯊꯤꯟꯗ ꯑꯣꯏꯅ ꯆꯥꯔꯖ ꯆꯠꯂꯦꯕ ꯆꯥꯔꯖꯀꯤ ꯇꯥꯏꯃꯤꯡꯗꯣ ꯑꯩꯈꯣꯏꯒꯤ ꯅꯣꯏꯒꯤ ꯇꯥꯏꯃꯤꯡꯗꯨꯒ ꯑꯩꯈꯣꯏꯒꯤ ꯇꯥꯏꯃꯤꯡꯗꯨ ꯆꯥꯟꯅꯗꯦꯕ ꯃꯥꯟꯅꯗꯦꯕ
ꯎꯝ
ꯑꯗꯨ ꯑꯩꯈꯣꯏꯅ ꯅꯨꯡꯊꯤꯟ ꯀꯥꯕ ꯍꯥꯏꯗꯤ ꯅꯣꯡꯃꯗ ꯑꯃꯔꯛ ꯈꯛꯇꯪꯅꯦꯕꯀꯣ ꯆꯥꯔꯖ ꯀꯥꯕꯗꯣ ꯅꯣꯏꯗꯤ ꯑꯅꯤ ꯀꯥꯔꯝꯒꯅꯤ ꯑꯌꯨꯛꯀ ꯅꯨꯡꯊꯤ ꯀ
ꯎꯝ ꯎꯝ
ꯑꯩꯈꯣꯏꯗꯤ ꯑꯃꯈꯛꯇꯪꯅꯦꯕ ꯑꯗꯨꯗꯒꯤ ꯆꯥꯛ ꯆꯥꯊꯣꯛꯑꯒ ꯆꯠꯂꯦꯕꯀꯣ ꯆꯥꯔ ꯆꯠꯄꯗꯣ
ꯎꯝ
ꯑꯗꯨꯗꯤ ꯊꯦꯡꯅ ꯍꯧꯒꯠꯄꯁꯨ ꯌꯥꯏ ꯉꯟꯇꯥꯅ ꯍꯧꯒꯠꯄꯁꯨ ꯌꯥꯏ ꯅꯪꯗꯤ ꯑꯗꯨꯗꯤ ꯑꯩꯈꯣꯏꯒꯤ ꯈꯨꯠꯁꯤꯅꯤ ꯅꯪ ꯁꯨꯅꯤꯁ ꯕꯣꯜꯗꯤ ꯌꯦꯡꯕ ꯅꯪ ꯋꯥꯔꯀꯞꯇꯤ ꯌꯦꯡꯕ꯭ꯔꯥ ꯑꯥ ꯌꯦꯡꯕ꯭ꯔꯣ ꯅꯪꯕꯣ ꯍꯥꯏ ꯇꯨꯃꯤꯟꯅ ꯂꯩꯗꯨꯗꯤ
ꯔꯤ
ꯇꯥꯕꯔꯣ ꯑ ꯁꯧꯅꯤꯡꯉꯤꯀꯣ ꯅꯦꯋꯥꯛꯁꯦ ꯅꯪ ꯅꯦꯋꯥꯛꯁꯦ ꯌꯥꯗꯦ ꯇꯥꯕ꯭ꯔꯣ ꯎ ꯈꯨꯨꯝꯕꯤꯌꯨ ꯇꯥꯕꯔꯣ꯫ ꯇꯥꯗꯦꯀꯣ ꯑꯩꯒꯤꯗꯤ ꯑꯩꯉꯣꯟꯗꯗꯤ ꯅꯪꯒꯤ꯫ ꯀꯩ ꯉꯥꯡꯉꯤꯅꯣ ꯀꯩ ꯍꯥꯏꯔꯤꯅꯣ ꯍꯥꯏꯕ ꯇꯥꯗꯦ꯫
ꯍꯌꯦꯡ ꯑ ꯅꯤꯡꯊꯧꯀꯥꯕ ꯅꯨꯃꯤꯠꯇꯤꯀꯣ꯫
ꯎꯝ ꯎꯝ ꯎꯝ ꯎꯝ ꯍꯣꯏ
ꯇꯧꯕꯤꯔꯛꯒꯦ ꯑꯗꯨꯗꯗꯤ ꯋꯥꯔꯤ ꯁꯥꯟꯅꯕ ꯌꯥꯝ ꯅꯨꯡꯉꯥꯏꯕꯀꯣ
ꯇꯥꯗꯣꯇꯨ
ꯑꯁ ꯅꯪꯁꯤꯁꯨꯕ ꯕꯣ꯫
ꯇꯥꯗꯦ ꯍꯣꯏꯖꯨ ꯍꯧꯖꯤꯛꯇꯤ ꯇꯥꯏ ꯉꯁꯥꯏꯗꯒꯤ ꯇꯥꯗꯦ꯫
ꯑꯁ ꯂꯣꯏꯔꯦꯗ ꯅꯪ ꯌꯥꯝ ꯄꯥꯝꯕ ꯃꯥꯂꯦꯗ꯫
ꯅꯠꯇꯦ ꯅꯦꯋꯥꯛꯁꯤꯗꯤ ꯅꯪꯒꯤ ꯅꯦꯋꯥꯛꯖꯤꯅꯤ ꯇꯠꯂꯤꯖꯤ꯫
ꯑꯗꯨꯗꯤ ꯑꯩꯒꯤ ꯅꯦꯋꯥꯛꯁꯤ ꯅꯉꯣꯟꯗ ꯂꯣꯏꯅ ꯆꯠꯈ꯭ꯔꯦ ꯍꯥꯏꯕ꯫
ꯍꯥꯏꯕ꯫
ꯅꯪꯅ ꯄꯥꯃꯦ ꯍꯥꯏꯑꯦꯕ꯫
ꯎꯝ꯫ ꯐꯖꯟ ꯇꯥꯗꯦꯀꯣ ꯑꯩꯗꯤ ꯒ꯭ꯌꯥꯟ ꯇꯥꯗꯦꯀꯣ ꯍꯧꯖꯤꯛ ꯉꯥꯡꯉꯤꯖꯦ ꯅꯪꯅ꯫ ꯉꯁꯥꯏꯗꯣ ꯇꯥꯍꯧꯗꯕꯒꯤ ꯉꯁꯥꯏꯗꯣ ꯇꯥꯍꯧꯗꯦꯕ ꯅꯪꯅ ꯉꯥꯡꯕꯗꯣ ꯀꯩ